ꯍꯜꯂꯣ ꯑꯣ ꯇꯥꯏ ꯇꯥꯏ ꯈꯦꯔ ꯈꯦꯔ ꯌꯥꯝ ꯇꯞꯅ ꯇꯥꯏ
ꯑꯣꯀꯦ ꯑꯣꯀꯦ
ꯇꯥꯕ꯭ꯔꯣ
ꯎꯝ ꯇꯨ ꯀꯣ
ꯅꯠꯇꯕ ꯑꯩꯅ ꯉꯥꯡꯕꯗꯤ ꯇꯥꯕ꯭ꯔꯕ
ꯇꯥꯏꯌꯦ ꯇꯥꯏꯌꯦ ꯇꯥꯏ ꯇꯥꯏ ꯐꯖꯅ ꯇꯥꯏ ꯎꯝ ꯎꯝ ꯍꯝ
ꯑꯗꯣ ꯉꯁꯤꯁꯦ ꯅꯪ ꯑꯥ ꯉꯁꯤꯁꯤꯃ ꯀ꯭ꯂꯥꯁꯇꯤ ꯀ꯭ꯂꯥꯁꯇ ꯁꯗꯤ ꯊꯥꯗꯕꯅ ꯇ꯭ꯔꯥ
ꯀ꯭ꯂꯥꯁ ꯁꯨꯇꯤ ꯊꯥꯔꯤꯅꯤ ꯉꯁꯤ ꯑꯣꯐꯤꯁꯦꯜꯗꯤ ꯑꯣꯐ ꯗꯦ
ꯑꯣ ꯑꯣ ꯑ
ꯃꯁꯤ ꯑꯣꯐꯤꯁꯦꯜ ꯍꯣꯂꯤꯗꯦ ꯑꯣꯏꯕ꯭ꯔꯦ
ꯑꯥ ꯑꯗꯨ ꯉꯁꯤ ꯇꯪ ꯍꯌꯦꯡꯗꯤ ꯊꯥꯔꯣꯏꯗꯕ
ꯑꯌꯤꯡꯗꯤ ꯊꯥꯗꯦꯌꯦ ꯑꯩ ꯌꯦꯡꯁꯦ ꯑꯩ ꯑꯦꯝ ꯌꯨ ꯂꯥꯛꯇꯣꯏꯅꯤ
ꯃꯇꯝꯇꯪ ꯑꯣꯏꯕ꯭ꯔꯥꯅꯦ ꯅꯣꯡꯃꯗ ꯍꯦꯟꯗ꯭ꯔꯅꯦ ꯍꯦꯟꯗꯕ꯭ꯔꯥ
ꯍꯦꯜꯂꯦ ꯍꯦꯜꯂꯦ ꯑꯗꯨꯝ ꯍꯥꯏꯗꯤ ꯊ꯭ꯔꯤ ꯗꯦꯖ ꯑꯗꯨꯝ ꯄꯥꯡꯊꯣꯛꯅꯕꯅꯦꯕ
ꯍꯣꯏ ꯍꯣꯏ ꯑꯗꯨꯃꯥꯏꯅ ꯇꯧꯕꯅꯦꯕ
ꯑꯣꯐꯤꯁꯦꯜꯂꯤꯗꯤ ꯑꯗꯨꯝ ꯍꯥꯏꯗꯤ ꯅꯣꯡꯃꯇꯪ ꯉꯁꯤꯇꯪꯅꯦꯕ ꯑꯗꯨꯅꯤꯗ ꯎꯝ ꯍꯥꯏꯗꯤ ꯏꯠꯁꯦ ꯑꯅꯤ ꯃꯈꯜ ꯑꯅꯤ ꯊꯣꯛꯑꯦꯕ ꯃꯃꯥꯡꯗ ꯑꯗ ꯉꯁꯤꯗꯦꯏꯟ ꯊ꯭ꯔꯤ ꯃꯟꯁ ꯃꯃꯥꯡꯗ ꯏꯠ ꯑꯃ ꯇꯧꯈꯤꯕꯗꯣ ꯑꯗꯨꯒꯤ ꯏꯠꯇꯨꯅ ꯀꯩ ꯍꯥꯏꯇꯥꯔꯦ ꯑꯩꯈꯣꯏꯒꯤ ꯀꯦꯟ ꯊꯥꯒꯤ ꯏꯠ ꯍꯥꯏꯇꯥꯔꯦꯝ ꯑꯗꯨꯝ ꯑꯩꯈꯣꯏꯒꯤ ꯔꯃꯖꯥꯟ ꯏꯠ ꯍꯥꯏꯗꯣ ꯆꯥꯛꯍꯦꯟ ꯊꯥ
ꯑꯣ ꯑꯣ ꯑꯥ ꯑꯥ
ꯎꯝ ꯑꯗꯨ ꯆꯍꯤ ꯑꯃꯗ ꯍꯟꯗꯛꯀꯤꯁꯤꯅ ꯃꯤꯉꯣꯟꯗ ꯌꯦꯟꯕ ꯆꯥꯕꯒꯤ ꯏꯠ ꯁꯥ ꯆꯥꯕꯒꯤ ꯏꯠ ꯍꯟꯗꯛꯀꯤꯁꯤꯅ
ꯑꯣ ꯍꯟꯗꯛꯀꯤꯗꯤ ꯈ꯭ꯋꯥꯏ ꯅꯨꯡꯉꯥꯏꯕ ꯇꯥꯔꯕ
ꯎꯝ ꯅꯨꯡꯉꯥꯏꯕꯗꯤ ꯃꯃꯥꯡꯒꯤꯗꯨꯁꯨ ꯅꯨꯡꯉꯥꯏꯗ ꯅꯨꯡꯉꯥꯏꯕꯗꯤ ꯑꯗꯨꯗ
ꯑ
ꯁꯤꯅ ꯍꯥꯏꯗꯤ ꯑꯁꯦꯡꯒꯤꯗꯤ ꯁꯥ ꯁꯟꯁꯦ ꯁꯟꯁꯨ ꯃꯆꯥ ꯂꯦꯟꯕ ꯌꯥꯗꯦ ꯁꯟ ꯑꯆꯧꯕ ꯂꯦꯜꯂꯒ
ꯑꯣ ꯑꯗꯣ ꯌꯥꯝ ꯆꯥꯎꯕꯅꯤꯅꯅꯦ ꯃꯤ ꯑꯃꯇꯪ ꯃꯤ ꯌꯥꯝ ꯌꯨꯝ ꯑꯃꯇꯪꯅꯗꯤ ꯆꯥꯕꯗꯤ ꯌꯥꯔꯣꯏ ꯑꯗꯨꯗꯣ ꯌꯦꯟꯕꯅ ꯐꯅꯤꯕ
ꯃꯥꯅꯦ ꯃꯥꯅꯦ
ꯍꯗꯤ ꯎꯝ ꯉꯝ ꯃꯣꯏꯕꯥ
ꯉꯝꯃꯣꯏꯗ ꯑꯁ ꯑꯩꯈꯣꯏꯗꯁꯨ ꯑꯗꯨꯝ ꯃꯤꯅꯅꯦ ꯑꯗꯨꯝ ꯄꯤꯔꯛꯄꯁꯨ ꯑꯗꯨꯝ ꯌꯥꯎꯋꯦꯕ ꯑꯗꯨꯝ ꯏꯅꯥꯛ ꯈꯨꯟꯕꯥ ꯏꯃꯨꯡꯁꯨ ꯑꯗꯨꯝ ꯄꯤꯗ ꯑꯗꯨꯝ ꯍꯥꯏꯕ ꯋꯥꯅꯤ ꯍꯥꯏꯗꯤ ꯂꯩꯀꯥꯏꯗꯨ ꯊꯨꯡ ꯌꯦꯜꯂꯛꯄ ꯃꯇꯝꯗ ꯑꯗꯨ ꯃꯥꯏꯅꯥ ꯈꯨꯂꯦꯅ ꯀꯥꯟꯊꯣꯛꯑꯝꯕꯁꯨ ꯌꯥꯗꯦꯕ ꯑꯃꯨꯛ ꯅꯨꯡꯉꯥꯏꯅꯗꯕ ꯂꯩꯕ ꯎ
ꯑꯗꯨ ꯃꯤ ꯀꯩꯅꯣ ꯇꯧꯕ꯭ꯔꯕ ꯑꯥ ꯑ ꯑꯗꯨ ꯗꯕꯤꯗ ꯃꯤ ꯃꯣꯏ ꯏꯃꯨꯡꯗꯒꯤꯗꯤ ꯑꯗꯨꯝ ꯀꯛꯆꯕꯗꯤ ꯌꯥꯎꯔꯕꯥ ꯅꯣꯏꯅꯕ ꯍꯥꯏꯇꯥꯔꯦ ꯅꯣꯏ ꯂꯩꯀꯥꯏꯗ ꯌꯥꯎꯋꯦ
ꯑ ꯌꯥꯗꯦ ꯌꯥꯗꯦ ꯑꯗꯨꯗꯤ
ꯑꯣ ꯃꯤ ꯑꯃꯗꯪꯅ ꯇꯧꯒꯗꯕ ꯍꯥꯏꯕꯗꯤ ꯐꯦꯃꯤꯂꯤ ꯑꯃꯇꯪ ꯂꯧꯧꯔꯛꯀꯗꯕ
ꯐꯦꯃꯤꯂꯤ ꯐꯦꯃꯤꯂꯤ ꯈꯨꯗꯤꯡꯃꯛꯀꯤ ꯐꯦꯃꯤꯂꯤ ꯍꯥꯏꯗꯤ ꯐꯦꯃꯤꯂꯤꯁꯦ ꯑꯩꯁ ꯁꯪꯅ ꯍꯥꯏ ꯀꯥꯟꯗ ꯂꯥꯏꯔꯕ ꯏꯃꯨꯡꯗꯤ ꯀꯃꯥꯏꯅ ꯁꯟꯗꯣ ꯍꯥꯏꯗꯤ ꯑꯃ ꯂꯩꯔ ꯂꯦꯟꯕꯗꯤ ꯉꯝꯃꯣꯏꯗꯅ
ꯎꯝ
ꯑꯗꯨꯗꯨꯅ ꯏꯅꯥꯛ ꯈꯨꯟꯕ ꯏꯃꯨꯡ ꯅꯥ ꯑꯌꯥꯝꯕꯅ ꯂꯩꯅꯕꯅꯦꯕ
ꯍꯣꯏ ꯑꯗꯣ ꯑꯪꯩꯅ ꯏꯅꯥꯈꯨꯟꯕꯗꯣ ꯉꯁꯥꯏꯒꯤ ꯏꯅꯥꯛ ꯈꯨꯟꯕ ꯑꯃꯁꯨ ꯂꯩꯗꯅ ꯑꯗꯨꯒ ꯇꯧꯔꯦꯗꯅ ꯑꯗꯣ ꯑꯇꯣꯞꯄ ꯏꯅꯥꯈꯨꯟꯕ ꯑꯃꯁꯨꯡꯨ ꯇꯧꯁꯟꯂꯥꯗꯤ ꯑꯗꯨꯗꯤ ꯑꯣ ꯅꯪꯁꯨ ꯌꯥꯕ꯭ꯔꯥꯕ ꯑꯗꯣ ꯉꯝꯃꯒꯗꯤ
ꯀꯥꯏꯗꯦ ꯉꯝꯃꯒꯗꯤ ꯍꯥꯏꯗꯤ ꯌꯨꯝꯊꯣꯡ ꯈꯨꯗꯤꯒꯤ ꯏꯅꯥꯛ ꯃꯤ ꯂꯣꯏꯅ ꯇꯧꯅꯔꯤꯅꯤ ꯂꯩꯀꯥꯏꯁꯦ ꯑꯗꯨꯅ ꯂꯥꯏꯔꯕ ꯏꯃꯨꯡ ꯍꯥꯏꯗꯤ ꯈꯔ ꯑꯗꯨꯝ ꯈꯣꯠꯇꯕ ꯏꯃꯨꯡꯗꯤ ꯁꯥꯒꯁꯦ ꯌꯥꯝ ꯌꯥꯝ ꯊꯨꯡꯉꯦꯕ ꯑꯗꯨꯅ ꯑꯃꯗ ꯑꯃ ꯄꯤꯁꯜꯂꯛꯄꯒꯤ ꯑ ꯑꯁꯨ ꯃꯥꯔꯦ ꯃꯥꯔꯦ ꯎꯝ ꯑꯗꯨꯁꯨ ꯂꯩꯔꯦ ꯑꯗꯨꯒ ꯑꯗꯨꯝ ꯃꯤꯅꯥ ꯈꯨꯨꯟꯕꯁꯨ ꯑꯗꯨꯝ ꯊꯨꯡꯉꯦꯗ ꯍꯥꯏꯕꯗꯤ ꯑꯗꯨꯝ ꯂꯩꯀꯥꯏꯅꯤꯅꯅ ꯂꯣꯏ ꯄꯤꯅꯔꯦ ꯍꯧꯖꯤꯛꯇꯤ ꯑꯗꯣ ꯑꯁꯦꯡꯒꯤꯗꯤ ꯅꯤꯌꯣꯝꯒꯤ ꯍꯥꯏꯗꯤ ꯔꯨꯜꯁꯇꯗꯤ ꯂꯥꯏꯔꯕꯁꯤꯡ ꯍꯟꯊꯕꯁꯤꯡ ꯍꯥꯏꯗꯤ ꯃꯣꯏ ꯂꯥꯏꯔꯛꯏꯅ ꯍꯥꯏ ꯗꯤꯁ ꯔꯦꯁꯄꯦꯛ ꯇꯧꯕ ꯅꯠꯇꯕ ꯃꯣꯏꯒꯤ ꯑꯋꯥꯕꯗꯨ ꯌꯦꯡꯉꯒ ꯑꯩꯈꯣꯏ ꯑꯩꯈꯣꯏꯅ ꯄꯤꯌꯨ ꯍꯥꯏꯕꯅꯦꯕ
ꯑꯝ
ꯑꯗꯨꯒ ꯏꯀ꯭ꯋꯦꯂꯤꯇꯤ ꯄꯨꯔꯛꯅꯕ ꯍꯥꯏꯗꯤ ꯉꯁꯥꯏꯒꯤ ꯑꯩꯈꯣꯏ ꯄꯨꯟꯅ ꯅꯨꯡꯉꯥꯏꯃꯤꯟꯅꯕ ꯆꯥꯃꯤꯟꯅꯕ ꯑꯗꯨ ꯄꯨꯔꯛꯅꯕꯅꯦꯕ
ꯀꯤꯃꯛꯁꯨ ꯅꯠꯇꯕ ꯑꯃ ꯅꯨꯡꯁꯤꯅꯕ ꯑꯃ ꯁꯤ ꯂꯩꯅ ꯍꯥꯏꯗꯤ ꯃꯤꯇ꯭ꯔꯦ ꯍꯥꯏꯆꯦꯠ ꯑꯝꯇ ꯂꯩꯅꯗꯕꯗꯣ ꯎ
ꯑꯎ ꯍꯣꯏ ꯍꯣꯏ ꯑꯗꯨꯁꯨ ꯑꯣꯏꯗꯣꯏꯅꯦ ꯑꯗꯨ ꯈꯪꯗꯦꯗ ꯅꯨꯄꯥ ꯑꯩꯈꯣꯏꯗꯤ ꯅꯨꯄꯤꯁꯨ ꯋꯥꯏ ꯋꯥꯕꯕꯨꯕꯗꯤ ꯅꯨꯄꯥꯁꯨ ꯋꯥꯕ ꯍꯥꯏꯇꯥꯔꯦ ꯑꯩꯈꯣꯏꯅ ꯁꯥꯗꯣ ꯉꯁꯥꯏ ꯑꯌꯨꯛꯇꯒꯤ ꯌꯦꯡꯉ ꯁꯟꯗꯣ ꯆꯥꯎꯕꯩꯕ ꯑꯗꯨꯅ
ꯑꯗꯨ ꯃꯤ ꯑꯇꯩꯗꯤ ꯂꯥꯛꯑꯒ ꯑꯗꯨ ꯇꯧꯕ ꯌꯧꯕꯤꯗ꯭ꯔꯥ ꯍꯥꯏꯕ
ꯌꯥꯎꯋꯦ ꯌꯥꯎꯋꯦ ꯑꯩꯈꯣꯏ ꯑꯍꯨꯝ ꯃꯔꯤꯅꯤ ꯇꯧꯔꯤꯅꯦ ꯑꯗꯨꯏꯁꯨ ꯁꯟ ꯑꯗꯨꯛ ꯆꯥꯎꯕꯗꯣ ꯌꯦꯡꯉꯣ ꯀꯝꯃ ꯀꯃ ꯀꯝꯃꯛꯇꯣꯏꯅꯦ
ꯑꯗꯨꯗꯨꯅ ꯌꯥꯝ ꯋꯥꯕ ꯍꯥꯏꯇꯥꯔꯦ ꯑꯗꯩ ꯍꯥꯃꯦꯡꯒꯨꯝꯕ ꯑꯣꯏꯔꯗꯤ ꯁꯟꯁꯥ ꯑꯄꯤꯛꯄ ꯑꯣꯏꯔꯗꯤ ꯀꯩꯁꯨ ꯀꯥꯏꯗꯦꯕ
ꯎꯝ ꯑꯄꯤꯛꯄꯗꯤ ꯍꯥꯎꯕ ꯍꯥꯏꯁꯦ ꯀꯩꯅꯣꯁꯦ
ꯅꯠꯇꯦ ꯑꯩꯅ ꯍꯥꯏꯕꯗꯤ ꯍꯥꯃꯦꯡꯒꯨꯝꯕꯗꯤ ꯁꯥꯔꯗꯨ ꯄꯤꯛꯄꯅꯤꯅ ꯁꯦꯝꯕ ꯀꯨꯏꯗꯦꯕ
ꯎꯝ
ꯑꯗꯨꯒ ꯁꯟꯒꯨꯝꯕꯗꯤ ꯑꯃꯨꯛꯀ ꯆꯥꯎꯕꯅꯤꯅ ꯌꯥꯔꯦ ꯁꯔꯨ ꯑꯆꯧ ꯑꯆꯧꯕ ꯌꯥꯎꯕꯅꯤ ꯑꯁ ꯊꯥꯡ ꯑꯆꯧꯕ ꯄꯥꯏꯔ ꯀꯛꯏꯅꯦ ꯅꯪ ꯑꯩ ꯎꯕꯗ ꯀꯤꯔꯦ
ꯆꯤꯛꯀꯟꯁꯨ ꯇꯧꯋꯦ ꯆꯤꯀꯟꯁꯨ ꯊꯣꯡꯉꯤꯅꯦ ꯑꯗꯨꯅ ꯃꯤ ꯂꯥꯛꯄ ꯈꯣꯠꯄꯒꯤ ꯂꯩꯗꯅ ꯏꯃꯥ ꯏꯌꯥꯝꯕꯣꯏ ꯃꯃꯥꯟꯅꯕ ꯑꯃ ꯂꯥꯛꯄ ꯈꯣꯠꯄ ꯑꯗꯨꯗ ꯃꯌꯥꯝꯗꯣ ꯑ ꯑꯗꯨꯅꯤ ꯅꯣꯏ ꯃꯌꯥꯝꯁꯨ ꯑꯩꯅ ꯅꯪꯁꯨ ꯏꯟꯚꯥꯏꯠ ꯇꯧꯔꯛꯈꯤꯅꯤꯗ ꯍꯧꯖꯤꯛ ꯑꯩꯈꯣꯏꯒꯤ ꯑꯩꯁꯨ ꯁꯨꯝꯕ ꯍꯥꯏꯅ ꯕꯤꯖꯤ ꯈꯔ ꯑꯣꯏꯔꯤꯕꯅꯤ ꯕꯤꯖꯤ ꯑꯣꯏꯗꯕ ꯃꯇꯥꯡ ꯂꯥꯛꯇ
ꯑꯁ ꯑꯩ ꯑꯩ ꯀꯥꯏ ꯊꯧꯕꯣ ꯀ ꯁꯤꯗ ꯍꯥꯏꯕꯤ ꯇꯧꯕ ꯈꯣꯠꯂꯒ ꯍꯩꯔ ꯀꯥꯟꯗ ꯀꯣ ꯍꯥꯏꯔꯤ ꯏ ꯏꯟꯗꯤꯔ ꯏ ꯑꯣꯏꯖꯕꯗ ꯐꯖꯅ ꯑꯩ ꯒꯥꯔꯤꯒ ꯊꯧꯗ ꯍꯥꯟꯅ ꯆꯠꯇꯣꯏꯁꯦ ꯑꯩꯩꯅꯥ ꯍꯧꯖꯤꯛ ꯁꯤꯒꯨꯝꯕ ꯑꯗꯨꯝ ꯑꯩꯒꯤ ꯀꯂꯛꯇ ꯊꯣꯛꯂꯛꯄꯗꯣ ꯌꯥꯝꯅ ꯐꯔꯛ ꯍꯦꯛꯇ ꯇꯕꯗꯣ ꯎ ꯏꯃꯥꯟꯅꯕꯤꯕꯨꯗꯤ ꯐꯦꯕ ꯑꯗꯨꯒ ꯂꯥꯞꯄꯗꯤ ꯆꯠꯇ꯭ꯔꯦꯕ
ꯅꯣꯏ ꯆꯦ ꯇꯝꯍꯜꯂꯨ ꯀꯩꯅꯣꯗꯣ
ꯑꯁꯂꯦ ꯅ ꯋꯥ ꯅꯦ ꯍꯥꯏꯗꯤ ꯌꯥꯝ ꯁꯤꯟꯖꯕꯅ ꯀ
ꯅꯦꯝꯗꯦꯌꯦ ꯀꯩꯁꯨ
ꯑꯗꯤ ꯈꯪꯗꯦ ꯑꯩ ꯃꯥꯏ ꯃꯈꯣꯡꯗꯨ ꯌꯥꯅꯤ ꯑꯗꯨꯝꯧꯔ ꯑꯩꯅꯣꯏ ꯑꯩꯅꯕꯨ ꯀꯤꯕꯒꯤꯕꯨꯗꯤ ꯑꯣꯏꯔꯝꯅꯤꯕꯀꯣ ꯑꯗꯣ ꯑꯩ ꯑꯗꯨꯝ ꯇ ꯂꯩꯕꯗ ꯑꯗꯨꯃꯥꯏꯅ ꯇꯧꯔ ꯂꯕ
ꯑꯁ ꯑꯗꯨ
ꯑꯗꯨꯅ ꯁꯥꯏ ꯁꯦꯝꯃꯨꯔꯦ ꯊꯕꯛ ꯇꯧꯔꯨꯔꯦ ꯑꯗꯨꯅ ꯍꯧꯖꯤꯛꯅ ꯂꯣꯏꯔꯕ
ꯍꯧꯖꯤꯛꯁꯤ ꯂꯣꯏꯔꯦ ꯌꯨꯝ ꯄꯣꯊꯥꯔꯤ ꯑꯗꯨ ꯏꯃꯥꯅ ꯁꯥ ꯊꯣꯡꯅ ꯃ ꯑꯗꯨ ꯑꯩꯁꯨ ꯋꯥꯔꯕꯅꯤ ꯊꯣꯡꯗ꯭ꯔꯦ
ꯍꯧꯖꯤꯛꯇꯤ ꯊꯣꯡꯕ ꯍꯧꯗꯣꯔꯕ
ꯍꯧꯖꯤꯛꯇꯤ ꯑꯁ ꯊꯣꯡꯕ ꯍꯥꯏꯁꯦ ꯏꯌꯥꯝꯕꯈꯣꯏꯁꯨ ꯅꯣꯏ ꯃꯄꯥꯝ ꯆꯠꯈ꯭ꯔꯦ ꯃꯄꯥꯝꯁꯨ ꯆꯠꯅꯩꯕ ꯍꯥꯏꯗꯤ ꯅꯨꯄꯤ ꯃꯤꯉꯣꯜꯁꯤꯡꯁꯨ ꯑꯩꯈꯣꯏꯗ ꯂꯥꯛꯇꯣꯏꯕ ꯑꯗꯨꯣ ꯉꯁꯤꯗꯤ ꯂꯥꯛꯇ꯭ꯔꯦ ꯍꯌꯦꯡ ꯂꯥꯛꯑꯅꯤ
ꯑꯗꯨ ꯉꯁꯤ ꯊꫭꯡꯉꯥꯔꫭꯏ
ꯉꯁꯤ ꯍꯧꯖꯤꯛ ꯊꯣꯡꯉꯤ ꯈꯔꯗꯤ ꯈꯔꯗꯤ ꯌꯥꯝꯗꯤ ꯊꯣꯡꯗ꯭ꯔꯦ
ꯑꯁ ꯑꯩꯈꯣꯏ ꯑꯗꯨꯝ ꯗꯨꯀꯥꯟꯗꯒꯤ ꯌꯣꯟꯕ ꯑꯗꯨꯒꯨꯝꯕ ꯑꯗꯨꯝ ꯂꯩꯕꯀꯣ ꯑꯗꯨꯝꯕꯗꯣ ꯀꯩꯅꯣ ꯇꯧꯕ꯭ꯔꯣ ꯀꯛꯑꯒ ꯌꯣꯟꯕꯗꯣ ꯅꯨꯃꯤꯠ ꯀꯌꯥꯅꯤꯃꯨꯛ ꯊꯝꯕ ꯌꯥꯒꯦ ꯍꯥꯏꯗꯤ ꯑꯩꯈꯣꯏꯗꯤ ꯈꯪꯗꯦꯕ
ꯅꯨꯃꯤꯠ
ꯅꯨꯃꯤꯠ ꯃꯉꯥꯃꯨꯛꯇ ꯑꯗꯨꯝ ꯊꯝꯕ ꯌꯥꯕ꯭ꯔꯣ ꯁꯒ
ꯅꯪꯅ ꯑꯗꯨꯏꯗꯣ ꯉꯧꯊꯣꯛꯑꯒ ꯉꯧꯊꯣꯛꯑꯒ ꯊꯝꯒꯗꯕ ꯀꯪꯍꯜꯂꯒ ꯑꯗꯨꯗꯤ ꯌꯥꯏꯌꯦ
ꯎꯝ ꯑ
ꯆꯨꯝꯅ ꯆꯨꯝꯅ ꯑꯗꯨꯝ ꯔꯣ ꯑꯣꯏꯅ ꯊꯝꯕꯗꯤ ꯌꯥꯔꯣꯏꯌꯦ
ꯎꯝ ꯅ ꯃꯤꯁꯇꯗꯔꯦ
ꯑꯣꯏꯣꯏꯅꯦ ꯍꯣꯏꯅꯦ
ꯉꯁꯥꯏꯗꯨꯗꯅꯦ ꯑꯩꯅ ꯗꯨꯀꯥꯟ ꯑꯃ ꯄꯨꯔꯦ ꯀꯃꯥꯏ ꯆꯥ ꯂꯣꯜꯂꯦ ꯆꯥꯛꯄ ꯍꯧꯔꯦꯧ ꯆꯥꯜꯂꯦ ꯅꯪ ꯂꯥꯛꯄ ꯈꯪꯍꯧꯗ꯭ꯔꯦ ꯑꯗꯨ ꯂꯣꯏ ꯍꯥꯏꯗꯤ ꯐꯣꯟꯗꯨ ꯆꯧ ꯊꯅꯕ ꯑꯗꯨꯝ ꯀꯣꯟꯅ ꯐꯥꯎꯅꯔꯁꯨ ꯌꯥꯏꯗ ꯀꯥꯏ ꯈꯜꯕ
ꯃꯥꯅꯤ ꯃꯥ
ꯁꯥꯎ ꯁꯥꯎꯗꯅꯦ ꯅ ꯃꯁꯥꯏꯒꯤꯅꯦ ꯀꯁꯨ ꯁꯥꯎ ꯁꯥꯎ ꯁꯥꯎꯗꯦꯗꯅ ꯇꯥꯏꯡ ꯀ꯭ꯂꯥꯁ ꯑꯣꯏꯒꯦꯒꯦ
ꯑꯩ ꯁꯥꯎꯗ꯭ꯔꯤꯕꯩꯗ ꯄꯥꯈꯠꯇꯣꯏꯅ ꯑꯩ ꯍꯥꯎꯗ
ꯌꯥꯏꯔꯦꯅ ꯁꯥꯎꯕꯒ ꯍꯥꯏꯌꯦꯉ ꯃꯣꯏꯗ ꯈꯪꯉꯦ ꯅꯪ ꯁꯥꯇꯤꯕꯨ ꯁꯖꯅ ꯎꯝ
ꯎꯝ
ꯁꯤꯤꯗꯦꯕ ꯍꯥꯏꯦ ꯃ ꯐꯥꯎꯗꯣ
ꯎꯝ ꯋꯥꯔꯤꯔꯤꯁ
ꯑꯗꯣ ꯀꯩꯅꯣ ꯃꯇꯝꯁꯨ ꯂꯣꯏꯁꯤꯜꯂꯛꯇꯣꯔꯦ ꯇꯦꯟ ꯇꯥꯔ ꯀꯥꯟꯅꯀꯣꯀꯣ
ꯅꯪꯒꯤꯗꯨ ꯌꯥꯈ꯭ꯔꯕꯣꯕ ꯇꯥꯏ ꯇꯥꯏ
ꯑꯣ ꯌꯥꯏ
ꯅꯠꯇꯦꯕ ꯅꯪꯒꯤꯗꯨ ꯌꯥꯈ꯭ꯔꯕꯣ ꯃꯤꯅꯠ ꯇꯔꯥꯅꯤꯊꯣꯏ ꯁꯣꯜꯂꯣꯒꯥꯏꯗꯨꯗꯤ
ꯑꯗꯨ ꯇꯦꯟꯁꯨ ꯍꯥꯏꯕꯅꯦꯕ ꯇꯦꯟ ꯑꯗꯨꯝ ꯌꯥꯕꯅꯦꯕ ꯀꯩꯁꯨꯗꯤ ꯀꯥꯏ ꯍꯣꯏ ꯇꯨꯋꯦꯜꯞ ꯐꯥꯎ ꯑꯗꯨꯝ ꯇꯧꯔꯁꯦ
ꯍꯣꯏ ꯍꯣꯏ ꯁꯣꯏꯗꯕꯤꯗ ꯑꯩꯒꯤ ꯑꯍꯥꯟꯕ ꯑꯍꯥꯟꯕꯅꯤꯅ
ꯎꯝ ꯑꯗꯣ ꯑꯍꯥꯟꯕ ꯇꯧ ꯉꯁꯥꯏ ꯍꯧꯖꯤꯛꯀꯤ ꯌꯥꯈꯤꯗ꯭ꯔꯦꯕ ꯗꯤꯁꯀꯇꯤꯡ ꯊꯥꯔꯒ ꯂꯣꯏ ꯦꯕ ꯑꯗꯨ ꯌꯥꯗꯕꯁꯨ ꯃꯔꯛꯇ ꯌꯥꯎꯋꯦꯕ ꯀ ꯑꯗꯣ ꯑꯩꯒꯤꯗꯤ ꯑꯅꯤꯗꯤ ꯌꯥꯗ꯭ꯔꯦ ꯑꯗꯣ ꯇꯦꯟ ꯇꯦꯟꯗ ꯂꯣꯏ ꯇꯧꯋꯦꯕ ꯀꯩ ꯃꯥꯈꯤꯒꯦꯁꯦ ꯃꯥ ꯃꯥ ꯇꯦꯟꯦꯗ ꯑꯗꯨꯝ ꯇꯧꯋꯦ ꯑꯗꯨꯝ ꯇꯦꯟꯦꯗ ꯇꯧꯔꯒ ꯑꯗꯨꯝ ꯀꯩꯅꯣ ꯇꯧꯔꯗꯣ ꯌꯥꯔꯒ ꯂꯩꯔꯝꯕꯗꯣ ꯁꯨꯃꯥꯏꯅ ꯄꯩꯁꯥꯒ ꯆꯪ ꯂꯩꯔꯝꯃꯦ ꯑꯃ ꯑꯩ ꯑꯍꯥꯟꯕꯗ ꯀꯩꯁꯨ ꯈꯟꯖꯜꯂꯗ꯭ꯔꯕꯅꯤ ꯭
ꯃꯔꯨꯞꯄ ꯀꯥꯌꯥ ꯆꯪꯉꯛꯈ꯭ꯔꯒꯦꯕ
ꯑꯩ ꯑꯩꯒꯤꯔꯣ ꯍꯥꯏꯖꯦ
ꯅꯠꯇꯦ ꯅꯣꯏ ꯏꯃꯥꯟꯅꯕꯒꯤ
ꯑꯣ ꯃꯥꯒꯤ ꯑꯃꯇꯪ ꯇꯧꯔꯒ ꯌꯦꯡꯕ ꯑꯗꯣ ꯑꯃꯇꯗ ꯃꯥꯅ ꯑꯩꯠꯇꯤ ꯁꯤꯛꯁ ꯍꯥꯏꯕ꯭ꯔꯥ ꯀꯩꯅꯣ ꯑꯗꯨꯃꯥꯏꯅ ꯆꯪꯉꯝꯕꯅꯦꯕ ꯑꯗꯣ ꯃꯣꯏꯅꯗꯤ ꯍꯟꯗ꯭ꯔꯦꯠ ꯍꯥꯏꯕꯁꯨ ꯌꯥꯎꯋꯤ ꯑꯩꯠꯇꯤ ꯍꯥꯏꯕꯁꯨ ꯑꯩ ꯒ꯭ꯌꯥꯟ ꯇꯥꯗ꯭ꯔꯦꯕ ꯑꯗꯣ ꯑꯩꯇꯤ ꯑꯅꯥ ꯄꯥꯔꯥꯁꯦ ꯅꯠꯇ꯭ꯔꯥ ꯑꯩꯇꯤꯔꯥ ꯍꯟꯗ꯭ꯔꯦꯠꯂꯥ ꯍꯣꯏꯗꯥ ꯑꯃ ꯑꯣꯏꯅꯤꯡꯉ ꯑꯣꯏꯖꯩ ꯑꯗꯨꯅꯕ
ꯑꯣꯀꯦ ꯑꯣꯀꯦ ꯌꯥꯏꯗ ꯆꯪꯕꯨ ꯆꯪꯉꯛꯑꯗꯤ ꯑꯩꯈꯣꯏꯗꯤ ꯈꯔ ꯆꯪꯉꯗꯤ ꯌꯥꯔꯦ
ꯑꯗꯨꯅꯦ ꯆ
ꯆꯥꯕꯨ ꯆꯠꯂꯣꯕ ꯃꯥꯅꯤ ꯃꯥꯅꯤ ꯑꯗꯨ ꯅꯪꯒꯤ ꯍꯧꯖꯤꯛꯀꯤ ꯏꯕꯥꯅꯤ ꯁꯥꯈꯤꯕꯗꯣ
ꯑꯥ
ꯍꯧꯖꯤꯛ ꯁꯥꯈꯤꯕꯗꯨ ꯃꯃꯥꯡꯗꯗꯤ ꯌꯥꯈꯤꯕ ꯅꯠꯇ꯭ꯔꯕ
ꯈꯪꯗꯦ ꯑꯗꯨꯝꯕ ꯀꯩꯁꯨ ꯂꯩ ꯑꯗꯨꯗꯤ ꯑꯗꯨꯝ ꯅꯣꯔꯃꯦꯜ ꯑꯣꯏꯅꯀꯣ ꯍꯥꯏꯗꯤ ꯌꯥꯏꯔꯦ ꯄꯨꯡ ꯇꯥꯔꯦ ꯊꯝꯃꯦ
ꯍꯣꯏ ꯍꯣꯏ